ꯍꯜꯂꯣ
ꯀꯩꯗꯧꯔꯝꯃꯤꯅꯣ
ꯌꯥꯍꯧꯔꯛꯑꯦ ꯑꯗꯨꯒ ꯆꯤꯟꯌꯥ ꯁꯦꯡꯉꯦ ꯀꯔꯤꯝ ꯆꯥꯗ꯭ꯔꯤ ꯑꯗꯨꯝ ꯐꯝꯃ ꯂꯩꯔꯤ ꯏꯁꯥꯥꯁꯦ ꯅꯨꯡꯉꯥꯏꯇꯦꯅ
ꯀꯩꯗꯧꯔꯨꯕꯒꯦ ꯀꯩ ꯀꯩ ꯆꯥꯖꯂꯨꯔꯒꯦ ꯀꯩꯗꯧꯔꯤ ꯏꯁꯥ ꯅꯨꯡꯉꯥꯏꯇꯦ ꯍꯥꯏꯖ‌ꯦ ꯀꯩꯗꯧꯔꯤꯅꯣꯕ
ꯀꯔꯤꯝ ꯆꯁꯟꯕ ꯅꯠꯇꯦꯗ ꯑꯥ ꯑꯩꯈꯣꯏꯒꯤ ꯉꯛꯂꯤ ꯀꯔꯤ ꯀꯔꯥ ꯑꯗꯒꯤ ꯁꯌꯦꯡ ꯀꯔꯤ ꯀꯔꯥ ꯂꯣꯏ ꯅꯥ ꯂꯩ ꯇꯨꯝ ꯍꯧꯒꯠꯂꯛꯄꯗ꯫
ꯑꯗꯒꯤ ꯈ꯭ꯋꯥꯡ ꯅꯥꯕꯒꯤꯕꯨꯗꯤ ꯈ꯭ꯋꯥꯡ ꯅꯥꯕ ꯍꯤꯗꯥꯛꯇꯕꯨꯗꯤ ꯂꯩꯕꯅꯤ ꯑꯗꯨꯝ ꯇꯩꯁꯜꯂꯒ ꯈꯔ ꯐꯒ꯭ꯔꯦ ꯉꯥꯛ ꯃꯔꯤ ꯑꯗꯩꯗꯤ ꯁꯌꯦꯡ ꯑꯅꯤꯁꯤꯒ ꯅꯥꯔꯒ ꯂꯩꯔꯦ꯫ ꯃꯔꯨ ꯑꯣꯏꯅ ꯌꯦꯠ ꯊꯪꯕꯁꯤꯗꯅꯦꯕ ꯌꯥꯝ ꯅꯨꯡꯉꯥꯏꯇ꯭ꯔꯤꯁꯦ꯫
ꯑꯗꯨꯗꯒꯤ ꯐꯝꯃ ꯂꯩꯔꯦ ꯊꯟ__
ꯅꯍꯥꯟ ꯑꯔꯨꯝ ꯑꯌꯥꯡ ꯀꯩꯀꯩ ꯊꯥꯡꯉꯨꯕ ꯃꯌꯥꯝꯗꯨꯏ ꯐꯨꯗꫭꯔꯛꯄꯩ ꯑꫭꯏꯔꯝꯅꯤ ꯅꫭꯡ ꯃꯪꯗ꯭ꯔꯣ ꯑꯩꯈꯣꯏꯁꯤ ꯅꯣꯡ ꯐꯖꯅ ꯃꯪꯉꯤ ꯇꯥꯕꯨꯗꯤ ꯇꯥꯗ‌ꯦ
ꯅꯣꯡꯕꯨꯗꯤ ꯃꯪꯉꯦ ꯑꯗꯨꯁꯨ ꯌꯥꯝ ꯀꯟꯅ ꯍꯦꯛꯇ ꯃꯝꯃꯒ ꯃꯪꯕꯗꯨꯗꯤ ꯅꯠꯇꯦ ꯅꯨꯡꯁꯥ ꯊꯣꯛꯇꯕꯩ ꯋꯥꯅꯤ ꯅꯨꯡꯁꯥ ꯀꯥꯕꯛ ꯀꯥꯕꯛꯇꯪ ꯊꯣꯛꯄꯗꫭ
ꯑꯩꯗꯤ ꯅꯪ ꯍꯧꯒꯠꯂꯝꯗꯧ ꯃꯥꯟꯗ‌ꯦꯅ ꯐꯣꯟ ꯇꯧꯔꯛꯇ꯭ꯔꯕꯥ ꯀꫭꯟꯅ ꯃꯦꯁꯦꯁ ꯊꯥꯔꯛꯄꯗꯨꯗ ꯍꯪꯉꯛꯏꯅꯤ
ꯑꯍꯤꯡꯗꯨꯅ ꯃꯤꯀꯞ ꯑꯃꯨꯛ ꯊꯣꯛꯂꯛꯑꯦ ꯍꯨꯃꯥꯛ ꯐꯖꯅ ꯁꯧꯔ ꯂꯩꯔꯝꯃꯦ ꯑꯃꯨꯛ ꯐꯦꯟꯗꫭ ꯎꯎ ꯊꯥ ꯅꯣꯡꯉꯥꯐꯧ ꯊꯥ ꯂꯩꯔ ꯑꯗꯨꯝ ꯇꯨꯝꯃꯦ꯫ ꯀꯃꯥꯏꯅ ꯇꯧꯔꯤꯅꯣꯈꯪꯗ‌ꯦ ꯑꯍꯤꯡ ꯑꯍꯤꯡꯖ‌ꯦ ꯅꯨꯡꯁꯥ ꯔꯛꯑ ꯀ ꯍꯨꯃꯥꯡꯁꯦ ꯍ‌ꯦꯛꯇ ꯁꯧ ꯂꯩꯔꯝꯕ
ꯑꯗꯩ ꯇꯨꯝꯕꯁꯤꯅ ꯍꯦꯛꯇ ꯊꯦꯡꯕ ꯍꯝ
ꯐꯥꯃꯨꯡ ꯀꯩꯀꯩꯗꯣ ꯊꯣꯡꯅꯥꯎ ꯀꯩꯀꯩ ꯐꯖꯅ ꯐꯥꯠꯇꯕꯅꯤꯅ ꯑꯗꯨꯝ ꯅꯨꯡꯁꯤꯠ ꯅꯨꯡꯁꯥꯆꯪꯗꯅ ꯎꯡꯈꯠꯂꯒ ꯁꯥꯒꯠꯂꯤꯅꯦꯕ꯫ ꯍꯥꯏꯕꯗꯤ ꯃꯌꯦꯛꯀꯤꯗꯤꯡ ꯃꯝ ꯊꯣꯛꯏꯅꯦꯕ ꯑꯗ ꯅꯣꯏ ꯍꯥꯏꯗꯤ ꯆꯦꯛ ꯑꯗꯨꯝ ꯁꯥꯗꯅ ꯈꯣꯠꯇꯅ ꯍꯥꯏꯗꯤ ꯃꯅꯗꯨꯁꯨ ꯁꯣꯏ ꯂꯩꯍꯧꯔꯒ ꯑꯗꯨꯝ ꯁꯥꯒꯅꯤ ꯍꯥꯏꯕꯁꯨ ꯂꯩꯇꯦ ꯑꯈꯣꯏꯗꯤ ꯑꯃꯨꯁꯦ꯫ ꯑꯩꯗꯤ ꯌꯥꯝ ꯅꯨꯡꯉꯥꯏꯌꯦ ꯅꯨꯃꯤꯠ ꯍꯦꯛ ꯇꯥꯈ꯭ꯔꯕ ꯑꯗꯨꯝ ꯃꯊꯛꯁꯤꯗ ꯅꯨꯡꯉꯥꯏꯌꯦ ꯊꯣꯡ ꯊꯨꯡꯅꯥꯎꯁꯤ ꯌꯦꯡꯑꯣ ꯑꯩꯁꯦ ꯊꯣꯡ__ ꯊꯣꯡ ꯑꯃ ꯄꯥꯜꯂꯦ ꯊꯣꯡꯅꯥꯎ ꯑꯍꯨꯝꯅꯤ ꯄꯥꯜꯂꯤꯂꯁꯦ ꯍ ꯍꯥꯝꯗꯣꯛꯄꯗ ꯃꯤꯁꯤꯠ ꯑꯗꯨ ꯂ ꯁꯤꯜꯂꯒ ꯑꯗꯨꯝ ꯂꯕꯨꯛ ꯂꯝꯍꯥꯡꯁꯨ ꯑꯣꯏꯕꯅꯤꯅ ꯑꯗꯨꯝ ꯅꯨꯡꯉꯥꯏꯕꯗꯣ ꯑꯗꯨꯃꯥꯏꯅ ꯑꯣꯏꯌꯦꯕꯀꯣ
ꯍꯥꯡꯗꯣꯛꯀꯗꯕꯅꯦ ꯅꯨꯡꯗꯥꯡ ꯇꯝꯕꯗ ꯊꯣꯡ ꯊꯣꯡꯅꯥꯎꯖꯦ ꯍꯣꯏ ꯊꯣꯡꯕꯨꯗꯤ__ ꯎꯝ ꯀ-ꯀꯩꯒꯨꯝꯕ ꯑꯈꯣꯏꯅ ꯀꯩ ꯍꯥꯏꯅꯤ ꯑꯀꯤꯕ ꯀꯩꯀꯥ ꯃꯌꯥꯝ ꯂꯩꯕꯒꯤꯀꯣ__ ꯐꯠꯇ ꯐꯠꯇꯕ ꯆꯪꯉꯛꯄ ꯈꯣꯠꯄ ꯂꯩꯗꯅꯀꯣ ꯁꯥ ꯉꯥ ꯈꯪꯗꯦ ꯃꯤ ꯈꯪꯗꯦ ꯊꯥꯖꯔꯨꯕ ꯑꯝꯇ ꯌꯥꯕ꯭ꯔꯥꯠꯇ ꯇꯗ ꯑꯗꯨꯒꯨꯝꯕꯒꯤ ꯀꯤꯅꯕꯒꯤ ꯂꯣꯟꯕ ꯋꯥꯅꯤ ꯑꯗꯨꯒ ꯊꯣꯡꯅꯥꯎꯒꯁꯤꯗꯤ ꯍꯥꯡꯗꯣꯛꯑ ꯇꯨꯝꯒꯗꯧꯕꯅꯦꯕ ꯅꯨꯡꯁꯤꯠ ꯅꯨꯡꯁꯥ ꯑꯁꯦꯡꯕꯗ ꯆꯪꯍꯜꯂꯒ ꯁꯣꯔ ꯍꯣꯟꯖꯤꯟꯕꯗ ꯌꯥꯎꯍꯟꯒꯗꯧꯕ ꯄꯣꯠꯅꯦꯕ ꯑꯈꯣꯏꯅ ꯑꯃꯨꯛ ꯍꯣꯟꯗꯣꯛꯑꯅꯤ ꯑꯈꯣꯏꯅ ꯑꯃꯨꯛ ꯍꯣꯟꯖꯤꯜꯂꯅꯤ ꯀꯥ ꯑꯃꯒꯤ ꯃꯅꯨꯡꯗꯨꯗ ꯑꯈꯣꯏꯅ ꯊꯣꯡ ꯂꯣꯟꯖꯤꯜꯂꯒ__ ꯊꯣꯡ ꯊꯣꯡꯅꯥꯎ ꯂꯣꯏ ꯂꯣꯟꯖꯔ ꯂꯩ ꯑꯗꯤ ꯑꯗꯨꯅ ꯑꯐꯕ ꯄꯣꯠ ꯅꯠꯇꯦ ꯊꯣꯡꯕ ꯊꯣꯡꯅꯥꯎꯁꯦ ꯍꯥꯡꯗꯣꯛꯑ ꯇꯨꯝꯒꯗꯧꯅꯦꯕ ꯑꯩꯈꯣꯏꯗꯤ ꯊꯣꯡꯅꯥꯎꯁꯦ ꯂꯣꯏ ꯂꯣꯜꯂꯦꯕ ꯍꯦꯟꯅ ꯃꯤꯌꯦꯛ ꯇꯥꯕꯒ ꯀꯅꯥ ꯂꯥꯛꯄ ꯀꯤꯅꯣ ꯈꯪꯗꯦꯕ ꯃꯤꯗꯤ ꯁꯤꯡꯃꯨꯛ ꯂꯩꯕ ꯏꯅꯨꯡꯁꯤꯗ ꯊꯣꯡꯅꯥꯎ ꯂꯣꯜꯂ ꯊꯝꯃꯦꯕ ꯑꯩꯈꯣꯏꯗꯤ
ꯍꯣꯏ ꯑꯗꯨꯅꯦ ꯑꯩ ꯑꯩꯒꯤ ꯀꯣꯟ ꯅꯨꯃꯤꯗꯥꯡ ꯍꯦꯛ ꯇꯥꯈ꯭ꯔꯗꯤ ꯌꯥꯝ ꯅꯨꯡꯉꯥꯏꯌꯦꯕ ꯃꯊꯛꯁꯦ ꯗꯨꯝ ꯀꯥꯏꯔꯅꯤ ꯗꯣ ꯇꯦꯕꯜ ꯆꯧꯀꯤ ꯑꯝ ꯊꯝꯃꯒ ꯅꯨꯡꯁꯤꯠ ꯎꯔꯨꯔꯨ ꯆꯥꯕ__ ꯌꯥꯝ ꯅꯨꯡꯉꯥꯏꯕꯗꯣ ꯑꯣꯏ ꯍꯥꯏꯕꯗꯤ ꯍꯛꯆꯤ ꯌꯥꯝ ꯂꯥꯡꯉꯦ ꯑꯗꯩ ꯂꯕꯨꯨꯛ ꯂꯝ ꯍꯥꯡꯁꯨ ꯑꯣꯏꯕꯅꯤꯅ ꯅꯨꯡꯗꯥꯡ ꯇꯥꯔꯗꯤ ꯁꯤ ꯅꯨꯡꯁꯤ ꯁꯤꯠꯄꯗꯣ ꯑ ꯅꯍꯥꯟ ꯅꯨꯡꯗꯥꯡꯑꯝꯒꯤ__ ꯌꯥꯝ ꯁꯥꯏꯌꯦ ꯍꯥꯏꯗꯤ ꯐꯦꯟ ꯅꯨꯡꯁꯨ ꯑꯝꯇ ꯊꯥꯗꯦꯕꯀꯣ ꯅꯍꯥꯟ ꯃꯤꯗꯥꯡ ꯑꯃ ꯐꯖꯅ ꯁꯥꯕꯅꯦ ꯀꯩꯅꯣ ꯑꯩꯁꯦ ꯄꯨꯡ ꯇꯔꯥ ꯁ꯭ꯋꯥꯏꯗ ꯍꯧꯃꯤꯀꯞ ꯊꯣꯛꯂꯛꯑꯦ ꯁꯥꯃꯟꯗꯅ꯫ ꯑꯗꯨꯗꯨꯒ ꯃꯊꯪ ꯃꯄꯥꯟ ꯊꯣꯛꯑꯕꯗꯤ ꯏꯪꯈ꯭ꯔꯦ ꯑꯗꯨ ꯑꯃꯨꯛ ꯍꯖꯤꯛ ꯑꯃꯨꯛ ꯇꯨꯝꯃꯤꯅꯤ ꯑꯗꯨ ꯃꯊꯛꯇꯗꯤ ꯑꯗꯨꯝ ꯂꯩꯕꯅꯤꯅ ꯑꯗꯨꯝ ꯌꯥꯝ ꯅꯨꯡꯉꯥꯏꯕꯗꯣ ꯑꯩꯗꯤ ꯌꯥꯝ ꯏꯪꯗꯤ ꯏꯪꯉꯦ ꯃ-ꯃꯊꯛꯇꯗꯤ ꯅ-ꯅꯨꯡꯊꯤꯜꯗ ꯂꯩꯕ ꯉꯝꯗꯦꯕꯀꯣ꯫ ꯍꯥꯏꯗꯤ ꯃꯥꯒꯤꯁꯦ ꯀꯩꯅꯣꯅ ꯖꯤꯡꯒꯅ ꯇꯥꯏ ꯐꯨꯗ ꯑꯣꯏꯕꯒꯤ ꯈꯣꯏ ꯐꯛꯂꯣꯡ ꯑꯃ ꯅꯍꯥꯟꯋꯥꯏꯒꯤ ꯀꯩꯅꯣꯅ ꯐꯥꯕ ꯈꯣꯠꯄ ꯇꯧꯕꯗꯣ__ ꯑꯗꯨꯒꯤ ꯐꯥꯕ ꯑꯗꯣꯏꯇꯥꯥꯔꯒꯁꯨ ꯑꯗꯨꯅꯗꯤ ꯉꯝꯗꯦꯕꯀꯣ꯫ ꯑꯗꯨꯝ ꯁꯥꯏ ꯌꯦ ꯐꯁꯦ ꯅꯨꯡꯊꯤꯅ ꯑꯗꯨꯝ ꯂꯥꯛꯅꯤ ꯌꯥꯝ ꯅꯨꯡꯉꯥꯏꯕꯗꯨ ꯑꯣꯏ ꯑꯌꯨꯛ ꯅꯨꯡꯊꯤꯟꯗꯅ ꯅꯨꯡꯗꯥꯡ ꯂꯩꯕ ꯑꯩ ꯃꯈꯥ ꯂꯩꯕ ꯑꯗꯩ ꯑꯗꯨꯝꯗꯥꯥꯛꯅꯤꯅ ꯉꯛꯇ ꯂꯩꯕ
ꯑꯗꯨꯅ ꯅꯣꯏꯗꯤ ꯅꯨꯡꯗꯥꯡꯗꯤ ꯏꯪꯅꯦ ꯍꯥꯏꯕꯗꯤ ꯅꯣꯏꯗꯤ ꯂꯞ ꯍꯥꯡꯒ ꯀꯥꯞ ꯌꯥꯝ ꯂꯩꯕꯅꯤꯅꯀꯣ ꯅꯨꯡꯁꯤꯠ ꯃꯌꯥꯝ ꯁꯤꯜꯂꯛꯄꯗ ꯑꯗꯨꯝ ꯏꯟꯗꯤꯌꯥꯒꯤꯅꯦꯕ ꯑꯩꯈꯣꯏꯒꯤꯗꯤ ꯁꯥꯏꯁꯗ ꯌꯦꯡꯉꯣꯅꯦ ꯌꯨꯝ ꯑꯃꯒ ꯑꯃꯒꯅꯤ ꯀꯤꯗꯤꯛ ꯀꯦꯗꯤꯛ ꯀꯔꯤꯛ ꯀꯩꯛ ꯏꯟꯅꯔꯒ ꯁꯣꯔ ꯍꯣꯟꯕꯝꯕꯨ ꯂꯩꯇ꯭ꯔꯕ ꯁꯤꯗ ꯀꯥꯏꯗꯒꯤ ꯍꯦ ꯅꯨꯡꯊꯤꯟ ꯅꯨꯡꯊꯤꯟꯗꯒꯗꯤꯀꯣ ꯐꯦꯟ ꯑꯗꯨꯝ ꯐꯦꯟ ꯍꯨꯝꯃꯒ ꯂꯩꯕꯁꯦ__ ꯃꯊꯟꯗ ꯑꯗꯨꯝ ꯍꯨꯃꯥꯡ ꯁꯧꯋꯦꯕ ꯐꯦꯟ ꯍꯨꯝꯅ ꯍꯨꯝꯅ ꯑꯗꯨꯝ ꯍꯨꯃꯥꯡ ꯇꯥꯕꯗꯣ ꯑꯣꯏꯑꯕ ꯌꯥꯗ꯭ꯔꯦꯕ ꯍꯧꯖꯤꯛꯀꯥꯟꯁꯦ ꯁꯥꯒꯠꯄꯒꯤ ꯆꯥꯡꯁꯨ ꯍꯦꯜꯂꯛꯑꯦ ꯑꯗꯒꯤ__ ꯈꯪꯗꯦ__
ꯅꯨꯡꯁꯤꯠ ꯊꯣꯛꯐꯝ ꯂꯩꯇꯕꯩꯅꯦ ꯅꯣꯏꯗꯣ ꯅꯨꯡꯁꯤꯠꯃꯨꯛ ꯎꯝꯖꯤꯜꯂꯒ ꯗꯨꯝ ꯀꯩꯅꯣ ꯇꯧꯋꯦ ꯅꯨꯡꯁꯤꯠꯇꯣ__ ꯑꯩꯅ ꯑꯁꯥ ꯁꯤꯟꯅꯒꯗꯧꯗꯅꯁꯨ ꯊꯣꯛꯐꯝ ꯂꯩꯇ꯭ꯔꯕꯅꯤꯅ ꯑꯗꯨꯒꯤ ꯇꯧꯔꯤꯅ
ꯃꯥꯅꯦ ꯃꯥꯅꯦ ꯃꯥꯅꯦ ꯅꯨꯡꯁꯤ ꯊꯣꯛꯐꯝ ꯂꯩꯇꯕꯒꯤꯅꯤ
ꯑꯗꯣ ꯉꯁꯤ ꯍꯧꯔꯛꯄꯗꯤ ꯀꯔꯤ ꯆꯥꯔꯒꯦ ꯀꯔꯤꯝ ꯆꯗ꯭ꯔꯤꯕꯣ ꯍꯧꯒꯠꯇ ꯉꯥꯏꯔꯤꯕꯣ ꯀꯃꯥꯏꯅ ꯇꯧꯔꯒꯦ
ꯀꯩꯝ ꯆꯥꯗꯦ ꯑꯩꯅ ꯆꯥꯥꯁꯟꯈꯤꯔꯣꯏ ꯆꯥꯥꯁꯟꯈꯕꯅꯤ ꯌꯦꯔꯨꯝ ꯐꯨꯠꯄ ꯂꯣꯏꯔꯦ ꯆꯝꯐꯨꯠ ꯐꯨꯠꯄ ꯂꯣꯏꯔꯦ꯫ ꯑꯗꯒꯤ ꯑꯇꯩ ꯑꯩꯈꯣꯏ ꯆꯥ ꯂꯣꯟꯕꯁꯨ ꯂꯩ ꯑꯩꯅ ꯑꯝ ꯆꯥꯁꯤꯜꯂꯣꯏ ꯆꯥꯥꯁꯟꯗꯕꯅꯦ꯫
ꯑꯗꯨ ꯆꯤꯟ ꯂꯩ ꯈꯥꯕ ꯈꯣꯠꯄ ꯇꯧꯔꯤꯔꯣ
ꯆꯤꯜ ꯂꯩ ꯈꯕ ꯈꯣꯠꯄꯗꯤ ꯑꯝ ꯇꯧꯗꯦꯗ ꯆꯥꯕꯒꯤꯗꯤ ꯆꯥꯕꯗ ꯅꯨꯡꯉꯥꯏꯇꯕ ꯄꯣꯊꯕ ꯑꯝꯗꯤ ꯑꯝꯇ ꯂꯩꯇꯦꯗ
ꯑꯩꯗꯤ ꯑꯩꯁꯤ ꯃꯣꯔꯣꯛꯁꯦ ꯈꯤꯇꯪꯁꯨ ꯃꯣꯔꯣꯛꯁꯦ ꯈꯤꯇꯪꯐꯥꯎ ꯆꯥꯕ ꯌꯥꯗꯕꯩ ꯃ-ꯃꯑꯣꯡ ꯑꯃ ꯂꯥꯛꯁꯜꯂꯦ ꯍꯥꯏꯕꯅꯤꯗ꯫ ꯑꯩꯈꯣꯏꯒꯤ ꯃꯄꯥꯟ ꯊꯣꯛꯄꯗꯒ ꯑꯩꯈꯣꯏꯒꯤ ꯀꯣꯡꯒꯣꯟ ꯀꯥꯕꯤꯗꯣ ꯇꯧꯔꯛꯑꯦ ꯍꯥꯏꯕꯅꯤꯗ ꯑꯌꯨꯛ ꯅꯨꯡꯊꯤꯟꯗꯗꯤ ꯇꯧꯗꯦꯕ ꯅꯣꯡ ꯅꯣꯡꯉꯥꯜꯂꯛꯄꯒꯤ ꯊꯣꯛꯄ ꯑꯗꯒꯤ ꯅꯨꯃꯤꯠ ꯇꯥꯕꯒꯤ ꯑꯈꯣꯏꯒꯤ ꯀꯩꯅꯣ ꯑꯈꯣꯏꯒꯤ ꯎꯝ ꯅꯨꯡꯗꯥꯡꯒꯤ ꯆꯥꯛ ꯆꯥꯛ ꯇꯣꯂꯛꯄꯒꯤ ꯇꯥꯏꯃꯤꯡ ꯑꯗꯩ ꯆꯥꯛ ꯆꯥꯗ꯭ꯔꯤꯉꯩ ꯇꯥꯏꯃꯤꯡ ꯇꯥꯟꯖꯥ ꯁ꯭ꯋꯥꯏꯒꯨꯝꯕꯁꯤꯗ ꯇꯧꯋꯦꯕ꯫ ꯅꯨꯡꯊꯤꯟꯗꯗꯤ ꯀꯩꯗꯤ ꯑꯝꯇ ꯇꯧꯗꯦꯕ ꯈꯪꯕ꯭ꯔꯥ ꯀꯩꯗꯧꯏꯅꯣ ꯒ꯭ꯌꯥꯟꯃꯦꯟ ꯑꯃ ꯇꯥꯗꯕ ꯑꯃ ꯇꯧꯋꯤ ꯃꯁꯤ ꯑꯩ ꯇꯦꯁ ꯑꯝꯇꯪ ꯇꯧꯗ꯭ꯔꯗꯤ ꯌꯥꯔꯔꯣꯏ ꯍꯥꯏꯕ꯫
ꯍꯣꯏ ꯇꯧꯊꯣꯛꯑꯣ ꯍꯥꯏꯗꯤ ꯑꯅꯥꯕꯗꯨ ꯍꯥꯏꯗꯤ ꯑꯗꯨꯨꯝ ꯍꯥꯏꯗꯤ__ ꯉꯂꯤ ꯀꯥꯟ ꯈꯜꯂꯧ ꯈꯪꯍꯧꯕꯅ ꯐꯩꯅꯀꯣ ꯍꯥꯏꯗꯤ ꯅꯪ ꯅꯨꯡꯁꯨ ꯍꯥꯟꯅ ꯂꯩꯒꯤꯕꯅꯤꯅ ꯅꯨꯡꯁꯨꯝ ꯁꯧꯒꯟꯕꯗꯣ ꯑꯗꯨꯝ ꯑꯣꯏꯕꯅꯦꯕ ꯑꯗꯨꯗꯨꯅ ꯑꯜꯇ꯭ꯔ ꯁꯥꯎꯟꯒꯨꯝꯕ ꯑꯃ ꯐꯖꯅ ꯂꯧꯊꯣꯛꯑꯒꯅ ꯌꯦꯡꯊꯣꯛꯑꯣ ꯑꯗꯩ ꯇꯦꯁ ꯅꯣꯡ ꯍꯥꯏꯐꯦꯠ ꯇꯧꯊꯣꯛꯑꯒ ꯌꯥꯝ ꯀꯩꯅꯣ ꯇꯧꯅ ꯇꯧꯕꯗ ꯍꯥꯏ ꯇꯥꯔꯒꯁꯨ ꯍꯥꯏꯗꯤ ꯅꯣꯏ ꯑꯗꯨꯋꯥꯢꯒꯤ ꯑꯗꯨꯝ ꯈꯔ ꯍꯣꯡꯕ ꯂꯩꯗꯅꯀꯣ ꯑꯗꯨꯝ ꯇꯧꯕ ꯌꯥꯕ ꯃꯐꯝ ꯇꯧ ꯍꯥꯢꯗꯤ ꯄꯩꯁꯥ ꯌꯥꯝ ꯇꯤꯡꯕꯗ ꯀꯩꯁꯨ ꯀꯥꯟꯗꯦꯅ ꯁꯨꯝ ꯌꯥꯝ ꯈꯦꯠꯅꯕꯗꯤ ꯑꯣꯏꯗꯕꯅꯦꯕꯀꯣ ꯑꯅꯛꯄ ꯑꯗꯨꯋꯥꯏꯗ ꯀꯩꯟ ꯇꯧꯊꯣꯛꯄ ꯌꯥꯕ ꯂꯩꯔꯗꯤ ꯇꯊꯣꯛꯎꯅꯦ꯫
ꯌꯥꯕꯨꯗꯤ ꯌꯥꯏꯌꯦ ꯑꯩꯈꯣꯏꯒꯤ ꯁꯤꯁꯤꯗꯁꯨ ꯑꯩꯈꯣꯏꯒꯤꯁꯨ ꯂꯩ ꯍꯥꯏꯕ ꯑꯩꯈꯣꯏꯒꯤ ꯄ꯭ꯔꯥꯏꯃꯥꯔꯤ ꯍꯦꯜꯠ ꯁꯦꯟꯇꯔ ꯂꯩꯌꯦꯕꯀꯣ ꯑꯅꯥ ꯂꯥꯏꯌꯦꯡꯁꯪ ꯑꯗꯨꯗ ꯆꯠꯂꯒ ꯌꯦꯡꯊꯣꯛꯄꯕꯨꯗꯤ ꯌꯥꯏꯌꯦꯕ꯫ ꯑꯁ ꯈꯪꯗꯦ ꯑꯃꯨꯛꯁꯨ ꯇꯥꯟꯖꯜꯂꯛꯄ ꯏꯁꯥꯁꯦ꯫
ꯇꯟꯒꯅꯨ ꯇꯟꯒꯅꯨ ꯍꯛꯆꯥꯡꯅ ꯃꯔꯨꯅꯤ ꯍꯛꯆꯥꯡꯗꯨ ꯐꯠꯇ ꯇꯥꯔꯒꯗꯤ ꯊꯕꯛ ꯑꯝꯇ ꯇꯧꯕ ꯌꯥꯔꯣꯢꯗꯩꯅꯤ ꯍꯛꯆꯥꯡ ꯐꯕꯅ ꯂꯟꯅꯦ ꯍꯥꯏꯅꯔꯤꯅꯦ ꯑꯗꯨꯅ ꯍꯛꯆꯥꯡꯗꯨ ꯅꯥꯍꯟꯕ ꯌꯥꯗꯦ ꯑꯗꯨꯒ ꯑꯅꯥꯕ ꯈꯤꯇꯪ ꯈꯤꯇꯪ ꯢꯁꯥ ꯅꯨꯡꯉꯥꯏꯇꯕꯕꯨ__ ꯂꯥꯛꯑꯗꯤ ꯑꯗꯨꯝ ꯌꯦꯡꯊꯣꯛꯑꯣ ꯍꯥꯏꯅꯤ ꯍꯧꯖꯤꯛꯀꯥꯟꯗꯤ ꯂꯥꯏꯅꯥꯁꯦ ꯃꯈꯟ ꯃꯈꯟ ꯊꯣꯛ ꯀꯨꯏꯅꯀꯣ ꯈꯤꯇꯪ ꯅꯨꯡꯉꯥꯏꯇꯕ ꯐꯥꯎꯔꯗꯤ ꯌꯦꯡꯊꯣꯛꯑꯣꯕꯀꯣ
ꯑꯗꯨꯅꯤ ꯀꯤꯕꯨ ꯀꯤꯔꯕꯅꯤ ꯉꯔꯥꯡ ꯑꯩꯈꯣꯏꯗ ꯑꯩꯈꯣꯏꯒꯤ ꯑꯆꯥꯄꯣꯠ ꯍꯧꯕꯒꯤ ꯕꯦꯁꯣꯟ ꯑꯗꯨꯝ ꯊꯥꯕ ꯂꯥꯛꯄ__ ꯅꯨꯄꯥꯗꯣ ꯉꯔꯥꯡꯗꯣ ꯐꯣꯟ ꯇꯧꯔꯀꯥꯟꯗ__ ꯕꯦꯁꯣꯟꯗꯨ ꯀꯦꯖꯤ ꯀꯨꯟꯃꯨꯛꯇ ꯊꯤꯟꯕꯤꯔꯛꯄ ꯌꯥꯒꯗ꯭ꯔꯅ ꯍꯪꯅꯔꯀꯥꯟꯗ ꯑꯩꯗꯣ ꯁꯨꯃꯥꯏꯅ ꯍꯣꯁꯄꯤꯇꯥꯜꯗ ꯂꯩꯌꯦꯅ ꯇꯧꯔꯒ ꯍꯥꯏꯔꯛꯑꯦ ꯃꯥꯗꯨ ꯅꯨꯃꯤꯠ ꯍꯨꯝꯅꯤ ꯆꯪꯒꯩ ꯍꯤꯗꯥꯛ ꯀꯥꯞꯇꯣꯏꯅꯦꯌꯦ ꯃꯥꯁꯦ ꯊꯤꯔꯤꯟꯗ ꯀꯦꯟꯁꯔ ꯅꯥ ꯂꯩꯔꯝꯃꯦ ꯖꯥꯠ ꯖꯥꯠꯅꯤꯡꯉꯣ ꯍꯧꯖꯤꯛꯀꯥꯟ ꯂꯥꯢꯅꯥ ꯃꯌꯥꯝꯁꯤꯉꯣ
ꯑꯗꯨꯅꯦ ꯅꯍꯥꯟ ꯏꯃꯥꯟꯅꯕ ꯑꯃꯁꯨ ꯌꯦꯡꯉꯣꯅꯦ ꯃꯣꯏ ꯃꯄꯥꯗꯨ ꯅꯥꯍꯟꯗꯒꯤ ꯃꯣꯏ ꯃꯣꯏ ꯕꯕꯥꯆꯧꯗꯣ ꯅꯥ ꯅꯥꯍꯟꯗꯩ ꯀꯩꯁꯨ ꯇꯧꯗ ꯃꯁꯥ ꯃꯎ ꯐꯗꯅ ꯁꯤꯗ ꯊꯤꯀꯥ ꯇꯧꯗꯅ ꯐꯖꯅ ꯂꯩꯔꯝꯃꯤꯅꯦꯕ__ ꯑꯗꯣ ꯃꯁꯥꯗꯣ ꯑꯩ ꯊꯕꯥꯛꯇꯣ ꯈꯤꯇꯪ ꯈꯤꯇꯪ ꯅꯥꯏꯌꯦ ꯈꯣꯠꯂꯦ ꯇꯧꯕꯒ ꯆꯨꯝꯅꯒꯤ ꯇꯦꯁ ꯇꯧꯔꯨꯕꯅꯦꯃꯤ ꯑꯗꯨꯀꯥꯟꯗ ꯃꯥꯏꯁꯤ ꯈꯤꯇꯪ ꯆꯤꯡꯅꯩ ꯈꯣꯠꯅꯩ ꯀꯦꯟꯁꯔ ꯑꯣꯏꯔꯝꯗꯣ ꯃꯥꯜꯂꯦ ꯈꯣꯠꯂꯦ ꯇꯧꯔꯒ ꯇꯦꯁ ꯇꯧꯅꯤ ꯀꯨꯏꯗ꯭ꯔꯤꯕꯩ ꯋꯥꯏꯅꯤꯗ ꯃꯃꯥꯡ ꯆꯍꯤꯒꯤ ꯐꯦꯕꯋꯥꯔꯤꯗ ꯑꯗꯨꯋꯥꯏꯗꯒꯤ ꯑꯗꯨꯝ ꯇꯦꯁ ꯇꯧꯔꯨꯕ ꯀꯥꯟꯗ ꯈꯪꯉꯕꯖꯥꯠꯅꯤ ꯑꯗꯒꯤ ꯃꯄꯥꯟ ꯂꯝꯗ ꯀꯩꯗ ꯄꯨꯗꯅ ꯌꯦꯡꯉꯨꯔꯕꯅꯤ ꯑꯗꯣꯏ ꯇꯥꯔꯁꯨ__ ꯃꯇꯝꯕꯨꯗꯤ ꯗꯨꯝ ꯊꯥꯔꯛꯄꯗꯣ꯫ ꯆꯞ ꯆꯥꯅ ꯆꯍꯤ ꯑꯃ ꯃꯈꯥꯏ ꯊꯥꯛ__ ꯑꯗꯨꯝ ꯆꯍꯤ ꯑꯃ ꯃꯈꯥꯏ ꯆꯞ ꯆꯥꯅ ꯇꯧꯔꯀꯥꯟꯗ ꯂꯩꯇ꯭ꯔꯤꯅꯦ ꯍꯥꯢꯕ ꯃꯣꯏꯗꯨ ꯂꯨꯍꯣꯡꯗꯣꯕ ꯍꯌꯦꯡꯅꯤ ꯍꯥꯏ ꯀꯥꯟꯗ ꯂꯩꯇ꯭ꯔꯤꯅꯦ ꯍꯥꯏꯕ ꯌꯦꯡꯉꯨꯅꯦ ꯑꯗꯣ
ꯑꯁꯦꯡꯕ ꯑꯗꯨꯃꯗꯤ ꯌꯥꯝ ꯅꯨꯡꯉꯥꯏꯇꯕ ꯋꯥꯔꯤꯅꯤ ꯇꯥꯕꯗ ꯂꯨꯍꯣꯡꯒꯗꯧꯕ ꯍꯌꯦꯡ ꯉꯁꯤ ꯍꯖꯡꯀꯣ ꯍꯌꯦꯡ ꯂꯨꯍꯣꯡꯕꯅꯦꯅ ꯍꯥꯏꯔꯒ__
ꯎ
ꯇꯟꯕ ꯌꯥꯗꯤ ꯄꯥꯎ ꯇꯥꯕꯗꯣ
ꯑ ꯃꯣꯏꯗꯤ ꯕꯥꯇꯣꯟ ꯀꯩꯀꯩ ꯊꯥꯕ ꯈꯣꯠꯄ ꯂꯣꯏꯅ ꯇꯧꯅꯈ꯭ꯔꯕꯅꯦ꯫ ꯍꯣꯏ ꯕꯥꯔꯇꯣꯟꯒꯨꯝꯕ ꯀꯩꯨꯝꯕ ꯊꯥꯕ ꯇꯧ ꯇꯥꯔꯗꯤ ꯌꯦꯩꯊꯣꯛꯄ ꯌꯦꯠꯁꯤꯟ ꯌꯥꯕ ꯑꯗꯒꯤ ꯄꯣꯠ ꯆꯩ ꯑꯗꯒꯤ ꯕꯣꯔ ꯕꯥꯔꯇꯣꯟ ꯍꯩꯖꯤꯡ ꯈꯔ ꯂꯣꯏ ꯇꯧꯈ꯭ꯔꯕꯅꯤꯅ ꯎꯄꯥꯏ ꯂꯩꯇꯕꯅꯤꯅ ꯍꯣꯡꯉꯦ ꯌꯩ ꯃꯃꯥꯟꯗ ꯃꯈꯩꯗꯨꯁꯨ ꯇꯔ ꯃꯉꯥ ꯇꯨꯛꯠꯂꯛꯑꯦꯣꯟ ꯅꯣꯡꯨꯁꯨ ꯌꯥꯎꯗ꯭ꯔꯦ ꯅꯨꯄꯤ ꯃꯌꯥꯝꯗꯨꯒꯤ ꯇꯧꯖꯕ ꯑꯗꯨ ꯑꯣꯏꯇꯥꯥꯔꯒꯁꯨ ꯂꯨꯍꯣꯡꯉꯁꯨ ꯂꯨꯍꯣꯡꯕ ꯃꯥꯟꯗ꯭ꯔꯦꯗꯅ ꯑꯗꯒꯤ ꯍꯜꯂꯛꯄꯒꯤ ꯑꯩꯈꯣꯏꯒꯤ ꯆꯥꯕ ꯊꯛꯄ ꯇꯧꯕꯗꯨꯅꯅꯦ ꯆꯪꯉꯧꯒ ꯁꯤꯡꯉꯥꯏꯔꯒ ꯇꯧꯔ ꯂꯣꯏꯁꯤꯜꯂꯛꯑꯦ ꯍꯥꯏꯗꯤ ꯂꯥꯡꯕ ꯈꯣꯠꯄ ꯑꯗꯒꯤ ꯃꯤ ꯃꯤ ꯆꯥꯇ꯭ꯔꯨꯛꯨ ꯇꯗꯨꯅ ꯆꯥꯃꯨꯛꯇꯪ ꯆ ꯂꯩ ꯃꯤ ꯍꯥꯏꯗꯤ ꯄꯥꯎ ꯇꯥꯅꯔꯕꯅꯤꯅ ꯂꯥꯛꯄꯗꯣ ꯍꯪꯒꯣꯏꯅꯔꯦꯅꯀꯣ ꯑꯗꯩ ꯑꯩꯁꯨ ꯂꯥꯛꯑꯣ ꯍꯥꯏꯕꯅꯦ ꯑꯩꯁꯨ ꯍꯥꯏꯗꯤ ꯆꯠꯂꯨꯕꯗ ꯑ ꯐꯖꯔꯣꯏꯗꯕ ꯑꯗꯒꯤ ꯃꯤꯗ ꯑꯃꯨꯛ ꯂꯦꯛꯇꯅ ꯆꯥꯁꯤꯟꯗꯅ ꯇꯧꯕꯗ ꯑꯗꯒꯤ ꯇꯧꯗꯕ ꯃꯌꯥꯝꯗꯣ ꯅꯨꯡꯉꯥꯏ ꯌꯥꯏꯐꯕꯁꯨ ꯑꯣꯏꯗ꯭ꯔꯕꯅꯤꯅ ꯑꯩꯁꯨ ꯆꯠꯇ꯭ꯔꯦꯕꯀꯣ ꯑꯗꯨꯏꯗ ꯅꯨꯡꯉꯥꯏꯇꯕ ꯑꯃ ꯑꯣꯏꯕꯗꯣ ꯑꯣꯏ ꯍꯥꯏꯕ ꯑꯗꯨꯏꯗꯨꯒ ꯍꯧꯖꯤꯛꯅꯁ ꯑꯃꯨꯛ ꯀꯃꯥꯏꯅ ꯇꯧꯒꯦ ꯍꯥꯏꯕ ꯃꯇꯝꯗꯅꯦ ꯆꯥꯛꯀꯧꯕ ꯇꯧꯒꯗꯕꯁꯦ ꯆꯥꯛꯀꯧꯕꯁꯤꯁꯨ ꯑꯃꯨꯛꯅꯦ ꯁꯨꯔꯥꯠ ꯂꯣꯏꯔ ꯇꯧꯔꯁꯤꯅ ꯍꯥꯏꯅ ꯂꯩꯗꯅ ꯉꯔꯥꯡ ꯅꯍꯥꯁꯇꯤ ꯇꯧꯕ ꯇꯥꯡ ꯅꯤꯄꯥꯟꯗꯔꯥ ꯇꯔꯦꯠ ꯇꯔꯥ ꯑꯗꯨꯗ ꯁꯣꯔꯥꯠꯇꯗꯅꯤ ꯍꯥꯏꯕꯀꯣ ꯑꯗꯨ ꯃꯣꯏ ꯅꯨꯄꯤ ꯌꯥꯒꯤ ꯃꯤ ꯑꯃꯉ ꯂꯩ ꯑꯗꯨꯗꯤ ꯑꯃꯨꯛ ꯆꯥꯛꯀꯧꯕꯗꯣ ꯑꯃꯨꯛ ꯊꯛꯈꯥꯏꯔ ꯊꯥ ꯑꯃꯒꯤ ꯃꯀꯩ ꯊꯣꯛꯑꯦ ꯑꯃꯨꯛ ꯇꯥꯖꯥꯟ ꯇꯦ ꯃꯣꯏꯅꯗꯒꯤꯧꯏ ꯊꯧꯗꯣꯛ ꯃꯌꯥꯝꯦ
ꯃꯣꯏꯒꯤꯁꯦ ꯀꯩꯅꯣ ꯃꯤ ꯂꯩꯩ ꯂꯩꯅꯕ ꯑꯗꯨꯝ ꯇꯧꯋꯤꯗ ꯅꯨꯄꯥ ꯃꯤꯁꯨ ꯉꯥꯏ ꯅꯨꯄꯤ ꯃꯤꯁꯨ ꯉꯥꯏꯔꯤ ꯍꯣꯏ ꯂꯩꯇꯕ ꯈꯣꯠꯇꯕꯗꯨꯗ ꯑꯍꯟ ꯑꯣꯏꯔꯛꯄꯒꯤ ꯂꯩꯇꯕꯅꯦꯅ ꯍꯥꯏꯔꯒꯁꯨ ꯇꯥꯏꯃꯤꯡꯗꯣ ꯌꯥꯝꯅ ꯇꯥꯟꯖꯥꯁꯤ ꯌꯥꯝꯅ ꯀꯩ ꯍꯥꯏꯅꯤ ꯆꯥꯗꯅ ꯆꯥꯗꯅꯁ ꯁꯤꯕꯒꯤ ꯃꯑꯣꯡ ꯑꯃ ꯇꯧꯕꯗꯣ ꯃꯣꯏꯁꯦ ꯀꯩꯅꯣꯝ ꯂꯩꯩꯗꯤ ꯏꯔꯩꯗꯤ ꯂꯩꯇꯕ ꯃꯣꯏ ꯑꯅꯤꯁꯦ ꯃꯁꯥꯒꯤ ꯄꯛꯅꯗ꯭ꯔꯔꯤꯅꯤ ꯈꯪꯗꯦ ꯗꯁꯥ ꯇꯥꯎ ꯍꯥꯏꯕꯅꯤ ꯈꯪꯗꯦ ꯀꯩꯅꯣꯝꯇꯧ ꯇꯧꯕꯒꯤ ꯇꯥꯏꯞ ꯑꯇꯪ ꯇꯧꯋꯕ
ꯍꯣꯏ ꯃꯣꯏ ꯃꯣꯏ ꯌꯩꯊꯂꯛꯏꯁꯦ ꯀꯨꯏꯔꯦꯅꯀꯣ ꯑꯗꯒꯤ ꯑꯃꯨꯛ ꯑꯃꯨꯛ ꯃꯉꯥꯏ ꯍꯥꯏꯗꯤ ꯍꯥꯏꯗꯤ ꯃꯉꯥ ꯃꯄꯥꯥꯟ ꯆꯥꯛꯀꯧꯕ ꯇꯧꯕꯗꯣ ꯑꯗꯨꯁꯨ ꯑꯃꯨꯛ ꯌꯊꯣꯛꯑꯦꯅ ꯏꯃꯥꯟꯅꯕꯅ ꯐꯣꯟ ꯇꯧꯔꯛꯄ ꯃꯥꯅꯗꯤ ꯑꯩꯉꯣꯟꯗ ꯑꯦ ꯇꯉꯥꯏ ꯐꯗꯦ ꯑꯗꯨꯝ ꯂꯥꯛꯎ ꯈꯣꯠꯂꯨꯒ ꯍꯥꯏꯔꯝꯕꯅꯦꯕ ꯑꯗꯨ ꯑꯁ ꯑꯃꯨꯛ ꯑꯃꯒꯤ ꯊꯊꯣꯏꯕ ꯎꯄꯥꯏ ꯂꯩꯇ꯭ꯔꯦ ꯃꯣꯏ ꯇꯧꯔꯤꯁꯤ ꯀꯃꯥꯏꯅ ꯇꯧꯔꯤꯅ ꯒ꯭ꯌꯥ ꯃ ꯌꯥꯝ ꯇꯥꯗ꯭ꯔꯦꯅ ꯃꯣꯏ ꯋꯥꯅꯤꯁꯨ ꯑꯗꯨꯝ ꯑꯃꯅꯅ ꯑꯗꯨꯝ ꯆꯤꯡꯅꯕꯤ ꯇꯧꯕꯗꯣ ꯑꯗꯨꯃꯥꯏꯅ ꯇꯧ ꯂꯩꯔꯦꯅ ꯄꯛꯅꯖꯗ꯭ꯔꯥꯔ ꯑꯗꯨꯝ ꯈꯟꯕꯗꯣ ꯖꯥꯒ ꯍꯥꯏꯗꯤ ꯃꯣꯏ ꯇꯧꯔꯔꯤꯗ ꯍꯥꯏꯗꯤ ꯑꯃ ꯑꯅꯤꯗꯤ ꯋꯥꯏ ꯅꯠꯇꯦꯕ ꯇꯧꯔꯤ ꯈꯨꯗꯤꯡꯒꯤ ꯑꯗꯨꯝ ꯇꯧꯕꯗꯣ ꯑꯗꯨꯃꯥꯏꯅ ꯇꯧꯋꯦꯕ
ꯑꯗꯨꯅꯤ ꯃꯁꯥꯅ ꯈꯟꯐꯝꯁꯨ ꯊꯣꯛꯄꯅꯦ ꯑꯩꯈꯣꯏ ꯀꯩꯁꯨꯝꯇ ꯅꯠꯇꯕ ꯑꯩꯈꯣꯏꯅꯕꯨꯥꯎ ꯈꯜꯂꯤꯁꯤꯗꯤ ꯃꯣꯏ ꯑꯅꯤꯒꯤꯁꯤꯦ ꯄꯥꯛꯅꯗ꯭ꯔꯤꯗ ꯈꯪꯗꯦ ꯃꯣꯏ ꯑꯅꯤꯁꯦ ꯀꯃꯥꯏꯅ ꯇꯧꯕꯅꯣ ꯇꯧꯎꯨ ꯇꯔꯨ ꯈꯨꯗꯤꯡꯃꯛꯇ ꯑꯗꯨꯝ ꯑꯌꯦꯠ ꯑꯀꯥꯏ ꯇꯧꯍꯟꯕꯒꯤ ꯐꯤꯕꯝꯗꯣ ꯑꯗꯨꯝ ꯂꯩꯔꯕꯅꯤꯅ ꯏꯁꯥꯅ ꯑꯗꯨꯝ ꯆꯤꯡꯅ ꯇꯥꯕꯅꯦꯕ ꯑꯩꯈꯣꯏ ꯀꯩꯁꯨ ꯅꯠꯇꯕ ꯑꯩꯈꯣꯏ ꯄꯥꯎꯗꯪ ꯇꯥꯕꯗ ꯑꯩꯈꯣꯏ ꯑꯩꯈꯣꯏꯅꯁꯨ ꯈꯜꯂꯤꯁꯤ ꯉꯥꯏꯅꯦ ꯑꯗꯨ ꯃꯣꯏꯗꯤ ꯍꯦꯟꯅ ꯈꯟꯖꯤꯜꯂꯝꯗꯣꯏꯅꯦꯕ
ꯎꯝ
ꯑꯗꯣ ꯃꯣꯏ ꯑꯗꯨꯅꯤ ꯀꯩꯅꯣꯝꯃꯗꯤ ꯁꯣꯏꯗꯅ ꯁꯣꯏꯁꯣꯏ ꯂꯩꯔꯝꯒꯅꯤ ꯀꯅꯥꯒꯨꯝꯕ ꯑꯍꯩꯕ ꯑꯃ ꯇꯥꯟꯅꯔꯒ ꯑꯗꯨꯒ ꯌꯦꯡꯍꯟꯅꯤꯡꯉꯦꯗꯤ ꯃꯣꯏꯁꯦ ꯑꯗꯩ ꯂꯩꯔꯝꯃꯒꯁꯨ ꯀꯊꯣꯛꯄ ꯈꯣꯠꯇꯣꯛꯄ ꯌꯥꯕ ꯍꯥꯏꯕꯒꯤ ꯀꯩꯅꯣꯝ ꯑꯃꯁꯨ ꯂꯩꯗꯅꯀꯣ ꯑꯈꯪ ꯑꯍꯩꯗꯕꯤ ꯑꯗꯨꯅ ꯃꯣꯏꯁ ꯑꯁꯥꯒꯨꯝꯕ ꯀꯩꯒꯨꯝꯕꯁꯦ ꯑꯗꯨꯝ ꯃꯣꯏ ꯑꯅꯤꯗ ꯇꯥꯗ꯭ꯔꯒꯁꯨ ꯀꯥꯏꯅꯤ ꯃꯣꯏ ꯃꯣꯏꯒꯤ ꯂꯩꯔꯤꯕ ꯑꯍꯜ ꯂꯃꯟꯁꯤꯡꯗ ꯇꯥꯏꯅꯕꯗꯣ ꯑꯗꯨꯒꯤ ꯐꯤꯕꯝꯗ ꯂꯩ ꯍꯥꯏꯕ ꯑꯗꯨꯒꯤ ꯋꯥꯅꯤꯗ
ꯍꯣꯏ ꯐꯔꯦ ꯑꯩ ꯊꯝꯒꯤꯒꯦꯀꯣ ꯑꯃꯨꯛ ꯇꯧꯔꯛꯀꯦ
ꯍꯣꯏ ꯍꯣꯏ